ꯇꯥꯕ꯭ꯔ꯫ꫭ
ꯇꯥꯔꯦ ꯇꯥꯏ꯫
ꯑꯦ ꯀꯩꯗꯧꯔꯝꯃꯤꯅꯣ꯫
ꯑꯪꯒꯨꯔ ꯆꯥꯔꯝꯕ꯫
ꯍꯣꯏ ꯌꯥꯗ ꯇꯧꯁꯤꯔꯣ꯫
ꯀ ꯀꯥ ꯆꯥꯃꯤ ꯑꯪꯒꯨꯔ
ꯎ ꯇꯣꯟꯗ
ꯀꯔꯤ ꯅꯪꯒꯤ ꯃꯑꯣꯡ ꯂꯩꯇ꯭ꯔꯣ
ꯂꯩ ꯑꯩꯈꯣꯏꯕꯨꯡꯉ ꯆꯥꯔꯣꯏ ꯍꯥꯏꯕ
ꯑꯣ ꯅꯣꯏ ꯑꯗꯨꯝ ꯀꯣꯏꯂꯥꯁ ꯊꯥꯕ ꯂꯝꯕꯤ ꯍꯧꯖꯤꯛ
ꯑꯁ ꯑꯩꯈꯣꯏꯔꯣꯝꯗꯤ ꯊꯥꯗꯦ ꯃꯤꯅ ꯄꯊꯁꯦ ꯍꯣꯏꯒꯤꯗꯦ
ꯑꯩꯈꯣꯏ ꯁꯦꯝ ꯀꯨꯏꯔꯦ ꯑꯩꯈꯣꯏ ꯂꯥꯁ ꯑꯣꯏꯅ ꯊꯥꯔꯗꯤ ꯃ ꯃꯣꯏ ꯕ꯭ꯂꯣꯛ ꯭ꯂꯣꯛ ꯁꯦꯝꯕꯗꯣ
ꯎꯝ
ꯑꯁꯦ
ꯑꯣ ꯐꯩꯖ ꯍꯥꯏꯗꯤ ꯑꯗꯨꯅ ꯅꯨꯡꯉꯥꯏꯌꯦꯕ ꯁꯨꯝ ꯎꯕꯁꯨ ꯀꯨꯏꯅ ꯆꯠꯂꯦ ꯀꯣꯏꯂꯥꯁꯁꯦ ꯑꯩꯈꯣꯏꯁꯨ ꯀꯣꯏꯂꯥꯁ ꯀꯨꯏꯗ꯭ꯔꯦ ꯑꯗꯣ ꯀꯣꯏꯂꯥꯁꯅ ꯍꯧꯖꯤꯛ ꯑꯩꯈꯣꯏ ꯄꯔꯦꯡꯁꯨ ꯌꯥꯗ꯭ꯔꯦꯕ
ꯎꯝ ꯍꯣꯏ ꯅꯣꯏꯅꯄꯥꯣꯏ ꯌꯥꯝ ꯐꯖꯅꯤ ꯊꯥꯔꯤꯕꯅꯤ ꯑꯗꯣ ꯄꯨꯡꯗꯣꯏ ꯇꯣꯏꯔꯦ
ꯀꯣꯏ ꯀꯩꯅꯣ ꯇꯥꯏ ꯃꯅꯤꯡ ꯄꯔꯦꯡꯉꯩꯅꯣ ꯑꯩꯈꯣꯏ ꯄꯅꯤꯡꯒꯤ ꯃꯅꯤꯡꯉꯩꯗꯨꯣ ꯍꯦꯛ ꯍꯦꯛꯇ ꯑꯩꯈꯣꯏ ꯄꯔꯦꯡꯁꯦ ꯍꯦꯛꯇ ꯅꯨꯡꯉꯥꯏꯕꯩ ꯁꯤꯗ ꯑꯩꯈꯣꯏ ꯄꯔꯦꯡꯗ ꯄꯨꯔꯥ ꯄꯨꯂꯞ ꯆꯠꯅꯔꯛꯄ ꯍꯥꯏꯇꯥꯔꯦ
ꯑꯥ
ꯅꯁꯨ ꯆꯠꯄ ꯕ꯭ꯂꯣꯛꯇꯨ ꯊꯥꯒꯦꯅ ꯍꯥꯏꯕꯅꯦ ꯑꯗꯨꯗ ꯃꯣꯏꯅ ꯆꯍꯤ ꯈꯔ ꯉꯥꯏ ꯍꯥꯏꯗꯤ ꯕ꯭ꯂꯣꯛꯅ ꯃꯇꯝ ꯈꯔ ꯀꯨꯏꯅ ꯆꯪꯉꯤꯗ
ꯑꯥ
ꯑꯗꯨꯏ ꯉꯥꯏ ꯉꯝꯃꯣꯏꯅ ꯇꯧꯔꯣ ꯊꯥꯔꯒ
ꯍꯣꯏ ꯭ꯔ ꯍꯣꯏ ꯭ꯔꯨꯇꯃꯨꯛ ꯀꯌꯥꯁꯨ ꯁꯤꯟꯖꯥꯏꯗ
ꯎꯝ
ꯀꯣꯂꯥꯁꯤꯗꯤ ꯈꯤꯇꯪ ꯀꯥꯏꯈ꯭ꯔꯗꯤ ꯄꯨꯞ ꯃꯔꯤ ꯆꯦꯈꯥꯏꯔꯒ ꯑꯗꯨꯝ ꯀꯥꯏꯍꯧꯔꯅꯦꯕ
ꯃꯥꯅꯦ ꯀꯣꯏꯂꯥꯁ ꯊꯥꯏꯃꯦ ꯈꯔ ꯊꯥꯅ ꯊꯥꯕꯤꯔꯛꯁꯦ ꯐꯕ
ꯍꯣꯏ ꯇꯥꯏꯉꯗꯒꯤꯅ ꯃꯃꯤꯡꯒꯤ ꯏꯄꯥꯕꯥꯟ ꯊꯥꯒꯅꯤ
ꯎꯝ ꯃꯦꯟ ꯔ ꯃ ꯔꯇ ꯄꯨꯦ ꯍꯥꯟꯅꯕꯨꯗꯤ ꯊꯥꯔ ꯃꯥꯜꯂꯦ ꯍꯧꯖꯤ
ꯍꯣꯏ ꯍꯣꯏ ꯑꯩꯅ ꯑꯃꯨꯛ ꯂꯝꯕꯤꯗ ꯑꯆꯧꯕꯩꯅ ꯑꯗꯨꯋꯥꯏꯗ ꯄꯥꯅ ꯊꯥꯔꯨꯔꯗꯤ ꯑꯗꯨꯗꯥꯏꯗꯩ ꯒꯥꯔꯤ ꯆꯠꯂꯤ ꯃꯌꯥꯝ ꯂꯥꯛꯑꯦ
ꯍꯣꯏ ꯑꯇꯣꯞꯄꯗꯤ ꯂꯣꯏꯔꯦꯀꯣ ꯑꯩꯈꯣꯏꯁꯨ ꯑꯄꯥ ꯎꯐꯨꯟ ꯊꯣꯛꯄꯗꯅꯦ
ꯑꯩꯈꯣꯏ ꯁꯤꯁꯨ ꯊꯥꯗ ꯑꯃꯨꯛ ꯀꯨꯏꯔꯝꯃꯤꯗ ꯑꯩꯈꯣꯏꯅ ꯈꯪꯉꯛꯄꯗꯒꯤ ꯊꯥꯔꯗꯤ ꯍꯧꯖꯤꯛ ꯛꯇꯪ ꯊꯥꯔꯤꯁꯦ
ꯑꯩꯈꯣꯏꯅ ꯅꯣꯏ ꯄꯔꯦꯡꯗ ꯑꯩꯈꯣꯏꯅ ꯈꯪꯉꯛꯄꯗꯒꯤꯩꯁꯨ ꯀꯣꯏꯔꯥ ꯁꯥꯕ ꯎꯗ꯭ꯔꯦ ꯍꯟꯗꯛ ꯈꯛꯇꯅꯦ ꯍꯧ ꯊꯥꯔꯤꯔꯣ ꯐꯕ ꯐꯔꯦ
ꯌꯥꯖꯕ ꯌ ꯀꯦ
ꯍꯧꯖꯤꯛꯈꯨꯣꯏ ꯆꯐꯨꯊꯔꯣ ꯏꯔꯣꯦ ꯅꯣꯏꯗꯤ
ꯍꯣꯏ ꯀ ꯅꯠꯇ ꯈꯃꯤꯖ
ꯑꯣ ꯍ ꯄ ꯁꯅ ꯀꯅ ꯍ ꯀꯥꯏ ꯝ ꯊꯝ ꯃꯥ ꯍꯥꯏꯗꯤ ꯍꯥꯏꯗꯤ ꯀꯔꯤ ꯆꯥꯔꯗꯣꯏꯅꯣꯣ
ꯎꯝ ꯑ ꯎꯃꯤ ꯆꯖꯥꯟꯣ ꯃꯥꯏꯇ ꯋꯥ
ꯋꯥ
ꯍꯡ ꯉꯥꯡ ꯀꯩꯅꯣ ꯇꯧꯕ꯭ꯔꯣ ꯆꯪꯁꯥꯡ ꯑꯣꯛꯄ꯭ꯔꯣ
ꯑꯣꯏ ꯄꯣꯛꯈꯥꯏꯒꯦ ꯇꯧ ꯅꯨꯡꯗꯥꯡ ꯉꯥꯁꯨ ꯆꯥꯔꯔꯣꯏꯗꯅ
ꯆꯥꯛ ꯂꯥꯃꯩꯅ ꯁꯤꯖꯤꯟꯈ꯭ꯔꯦ
ꯍꯥꯛ ꯍꯣꯏ ꯆꯥꯛ ꯋꯥ ꯉꯔꯃꯦ ꯁꯦꯄꯌꯥꯝꯃꯦ ꯆꯥꯔ ꯃ
ꯎꯝ ꯑꯁ ꯉꯔꯥꯡ ꯏꯟꯖꯥꯡ ꯃꯍꯤꯒ ꯆ ꯃꯍꯤ ꯑꯃꯥꯎ ꯁꯥꯏ
ꯆ ꯍꯅ ꯈꯉꯎꯗ꯭ꯔꯕꯔ
ꯎꯝ ꯑꯩꯅ ꯅꯨꯡꯊꯤꯟꯗꯥꯡ ꯀꯩꯇꯣ ꯂꯩꯗꯧꯅꯦ
ꯄꯨꯂ
ꯎꯝ
ꯁꯨꯝ ꯊꯨꯟꯁꯤ ꯍꯧꯖꯤꯛ ꯈꯪꯗꯦꯔꯥ ꯃꯤꯔꯦ ꯃꯦ ꯃꯦꯟꯁꯦ ꯅꯃ ꯅꯃꯣꯟꯅꯤ ꯁꯨꯝ ꯆꯨꯝꯅꯥꯕꯤꯔꯦꯃ ꯈ ꯂꯩ
ꯆꯞ ꯃꯥꯟꯅꯩ ꯀꯃ ꯀꯪꯒꯦ ꯋꯥ ꯂꯩꯗ
ꯀꯩꯗꯧꯗꯕ ꯈꯟꯗꯅꯦ ꯂꯏ
ꯑꯩ ꯀꯤꯠꯆꯦꯟ ꯁꯥꯕ ꯇꯣꯛꯈ꯭ꯔꯕꯣ
ꯀꯤꯆꯦꯟ ꯁꯥꯕꯁꯦ ꯀꯤꯆꯦꯟꯗꯣ ꯑꯩꯁꯤꯅ ꯀꯆꯦꯟ ꯁꯥꯕꯕꯁꯤꯦ ꯁꯥꯟꯕꯨꯗꯤ ꯁꯨꯝ ꯅꯨꯡꯉꯥꯏꯕ ꯍꯥꯏꯇꯥꯔꯦ ꯋꯥꯈꯟꯗ ꯀꯩꯅꯣ ꯇꯧꯗꯦꯕ ꯐꯈꯥꯟ ꯌꯥꯣ ꯐꯈꯥꯟ ꯂꯩꯦ ꯋꯥ ꯑꯗꯨ ꯁꯥꯒ꯭ꯔꯗꯤ ꯑꯗꯨ ꯁꯥꯗꯤ ꯁꯥꯅꯤꯡꯉꯦ ꯑꯗꯨꯣ ꯁꯥꯔꯨꯀꯥꯟꯗ ꯃꯤꯠꯁꯦ ꯐꯖꯅ ꯍꯦꯛꯇ ꯑꯩꯈꯣꯏ ꯄꯤꯁꯨꯝ ꯃꯊꯛꯅꯦ
ꯎꯝ
ꯄꯤꯁꯨꯝ ꯃꯊꯛꯁꯦ ꯍꯦꯛꯇ ꯀꯥꯏꯅ ꯆꯤꯛꯄꯅꯦꯕ ꯃꯤꯠꯇꯣ ꯑꯗꯨ ꯃꯤꯠꯇ ꯕꯦꯌꯥ ꯀꯥꯄꯒꯦ ꯁꯥꯈꯤꯁꯦ ꯍꯥꯏꯗꯤ ꯁꯣꯝꯃꯛꯇ ꯑꯦꯛꯖꯥꯝ ꯊꯥꯗꯣꯏꯅꯤꯅ
ꯎꯝ
ꯑꯗꯨ ꯃꯤꯠꯇꯣ ꯑꯃꯨꯛ ꯁꯣꯛꯆꯤꯟꯈ꯭ꯔꯗꯤꯦꯗ ꯑꯗꯨ ꯍꯥꯟꯝꯕꯅꯤ ꯁ꯭ꯔ ꯑꯗꯦ
ꯍꯣꯏ ꯃꯤꯠꯇꯨ ꯅꯨꯡꯉꯥꯏꯇ꯭ꯔꯗꯤ ꯇꯧꯗ ꯐꯩ ꯍꯌꯦꯡ ꯃꯤꯠ ꯁꯣꯗꯤ ꯑꯃꯨꯛ ꯂꯥꯏꯔꯤꯛ ꯄꯥꯎ ꯀꯩꯗꯧꯕ ꯅꯨꯡꯉꯥꯏꯔꯣꯏꯗꯕꯅꯤꯅ
ꯎꯝ ꯁꯣꯝ ꯊꯕꯛ ꯀꯩꯀꯩ ꯊꯥꯔꯛꯄꯗꯁꯨ ꯑꯪ ꯊꯥꯁꯤꯒꯗꯤ ꯌꯥꯔꯛꯑꯣꯏꯗꯣꯏꯅꯤꯗꯣ
ꯎꯝ ꯍꯣꯏ ꯃꯤꯠꯇꯤꯕꯨ ꯃꯤꯆꯣꯛꯈꯩꯅꯉ ꯔꯤꯃꯦꯗꯤꯀꯦꯜ ꯂꯥꯛꯑꯅꯤ ꯑꯗꯩ ꯔꯤꯃꯦꯗꯤꯀꯦꯜꯗ ꯑꯃꯨꯛ ꯍꯦꯟꯅ ꯆꯦꯛꯁꯤꯟꯅꯟꯅ ꯌꯦꯡꯕꯅꯦꯕ ꯑꯗꯨꯗꯗꯤ ꯔꯔꯤꯃꯤꯅꯤ ꯀꯦꯜꯀ ꯑꯃ ꯂꯤꯅ ꯑꯣꯗ ꯏ ꯌꯥꯕ ꯍꯗ
ꯑꯗꯨꯅ ꯄꯦꯟꯗ꯭ꯔꯣꯕꯁꯦ ꯍꯌꯦꯡ ꯀꯩꯅꯣꯒ ꯏꯟꯖꯥꯡꯒꯋꯥ ꯊꯥꯒꯨꯝꯕ ꯀꯩꯒꯨꯝꯕ ꯌꯥꯝ꯭ꯔꯔ
ꯃꯤꯔꯤ ꯃꯤꯦꯗꯤꯒ ꯂꯥꯛꯄ ꯍꯥꯏ ꯍꯧꯖꯤꯛ ꯄꯩꯁꯥ ꯃꯃꯤꯠ ꯗꯦꯂꯤꯔꯒ ꯆꯠꯂꯒ ꯀꯥꯞꯅ ꯏꯝꯐꯝꯐꯝꯝ ꯆꯠꯂꯒ ꯀꯥꯞꯄꯤꯌꯨꯏꯅꯤ
ꯍꯣꯏ ꯊꯕꯛꯇꯨ ꯈꯟꯅꯤꯡꯕꯅꯤꯅꯀꯣ
ꯎꯝ
ꯑꯦ ꯇꯛꯇ ꯑꯦ ꯍꯧꯖꯤꯛ ꯀꯩꯗꯧꯔꯦ ꯅꯪ ꯅ ꯁꯝꯀꯛꯄ ꯁꯥꯅꯤꯒ ꯇꯧꯒꯦꯗꯥꯏꯅꯦ
ꯁꯪꯒꯐꯝ ꯁꯥꯏꯒꯗꯧꯅꯦ ꯄꯩꯁꯥꯥꯁ ꯌꯥꯝꯪ ꯈꯨꯗꯣꯡ ꯆꯥꯗ꯭ꯔꯤ ꯄꯣꯠ ꯇꯥꯛꯏꯅꯦ ꯃꯦꯆꯤꯟ ꯇꯖꯔꯕ ꯂꯤꯁꯤꯡ ꯇꯔꯨꯛꯃꯨꯛ ꯂꯩꯔꯦ
ꯀꯩ ꯃꯩꯆꯤꯟ ꯅꯨꯄꯥꯁꯤꯡꯟ ꯇꯔꯨ ꯄꯕ
ꯑꯝꯕꯂ ꯊ ꯃꯣꯏꯗꯁꯤꯣ
ꯑꯥ
ꯃꯆꯤꯟꯗꯨ ꯃꯈꯟ ꯃꯔꯤꯃꯨꯛ ꯊꯣꯡꯉ ꯇꯧꯕ
ꯎꯝ
ꯑꯃꯇꯅ ꯀꯛꯄ ꯍꯥꯏꯗꯤ ꯁꯝ ꯐꯖꯕ ꯉꯝꯗꯦꯕ
ꯑꯥ
ꯃꯁꯤꯡꯗꯣ ꯃꯈꯟ ꯃꯈꯟ ꯑꯇꯦꯟꯕꯩ ꯀꯛꯅꯕ ꯑꯆꯧꯕꯩ ꯀꯛꯅꯕ ꯂꯩꯌꯦꯕ
ꯎꯝ
ꯑꯗꯩ ꯆꯄꯤꯄꯤ ꯑꯃꯨꯛ ꯂꯩꯔꯅꯤ ꯃꯤꯡꯆꯦꯟ ꯑꯃꯨꯛ ꯂꯩꯔꯅꯤ ꯁꯪ ꯑꯃꯨꯛ ꯁꯥꯔꯅꯤ ꯄꯩꯁꯥꯁꯨꯨ ꯁꯨꯗꯅ ꯂꯩ
ꯍꯣꯏ ꯁꯪꯄꯀꯪꯒꯤꯁꯦ ꯑꯃꯨꯛ ꯅꯨꯡꯊꯦꯜꯗ ꯃꯆꯥ ꯊꯝꯃꯛꯄ ꯌꯥꯔꯣꯏ ꯑꯆꯧꯕ ꯛꯇꯣ ꯊꯝꯅꯏꯁꯦ
ꯍꯣꯏ ꯑꯗꯨ ꯊꯝꯃꯛꯇꯣꯏꯗꯣꯏꯅꯤ ꯃꯩ ꯑꯃꯨꯛ ꯇꯔꯥꯃꯨꯛ ꯁꯦꯝꯗꯣꯏꯅꯤ
ꯎꯝ
ꯚꯔꯥꯅ ꯚꯔꯥ ꯄꯤꯔ ꯇꯧꯒꯦꯅ ꯍꯥꯏꯅꯕꯅꯦ ꯑꯗꯨ ꯃꯣꯏ ꯗꯨꯀꯥꯟꯗꯣ ꯀꯥ ꯍꯥꯡꯒꯦꯅꯗꯤ ꯀꯄꯥ ꯂꯩꯇ꯭ꯔꯕ
ꯎꯝ ꯅꯣꯏ ꯌꯨꯝꯗ ꯇꯧꯕꯅꯦ
ꯌꯦꯡꯕꯤꯗꯣꯏꯅꯤ ꯍꯣꯏ ꯁꯥꯗꯣꯏ ꯑꯗꯨ ꯁꯥꯣꯏ ꯄꯩꯁꯥ
ꯍꯣꯏ ꯈꯔ ꯄꯩꯁꯥ ꯀꯥꯏ ꯀꯥꯏꯗ ꯈꯔ ꯇꯨꯡꯁꯤꯜꯂꯒ ꯑꯃ ꯄꯩꯁꯥꯥꯁꯦ ꯊꯣꯛꯄ ꯑꯃ ꯂꯩꯇꯕꯁꯤꯗ ꯃꯊꯥ ꯊꯥꯅꯤꯡꯉꯦ
ꯍ ꯑꯩꯖꯥꯏ ꯑꯩꯖꯥ ꯆꯂꯒꯦꯗ ꯄꯩꯁꯋꯥ ꯌꯥꯝꯃ ꯇꯦ
ꯑꯥ ꯄꯩꯁꯥꯁꯤꯅ ꯍꯥꯏꯗꯤ ꯖꯣꯕ ꯖꯣꯕ ꯂꯥꯛꯄ ꯍꯥꯏꯗꯤ ꯑꯗꯨꯝ ꯏꯃꯨꯡ ꯅꯨꯡꯉꯥꯏꯕ ꯏꯃꯨꯡ ꯑꯣꯏꯅꯔꯗꯤ ꯐꯕ
ꯎꯝ
ꯑ ꯀꯣꯏꯁꯨ ꯇꯧꯖꯗ ꯃꯊꯔꯁ ꯑꯦꯛꯖꯥꯝ ꯊꯥ ꯀꯥꯟꯗꯗꯤ ꯁꯨꯝꯕꯕꯁꯤ ꯃꯊꯥ ꯁꯥꯒꯅꯣꯗꯤ ꯍꯥꯏꯕꯅꯦ ꯑꯗꯣ ꯑꯩꯈꯣꯏꯗꯗꯤ ꯑꯃꯨꯛ ꯌꯥꯗꯦꯕ ꯁꯤ ꯑꯗꯨꯝꯅ
ꯑꯩꯈꯣꯏ ꯅꯈꯣꯏꯅ ꯌꯨꯝꯗꯣ ꯂꯩꯇꯕ ꯈꯟꯗ ꯑꯣꯏꯔꯗꯤ ꯐꯕ
ꯎꯝ ꯑꯗꯨꯅꯦ ꯌꯨꯝꯗꯁꯨ ꯌꯨꯝꯗ ꯁꯨꯝ ꯈꯟꯖꯤꯜꯂꯨ ꯌꯨꯝꯗꯀ ꯂꯩꯅꯤꯡꯗ꯭ꯔꯕꯅꯦ
ꯁꯒꯇ꯭ꯔꯣ
ꯀꯂꯔꯣ ꯃꯥꯉꯔꯣ
ꯅ ꯈꯤꯇꯪ ꯇꯧꯧꯕ ꯁꯧꯍꯅꯤ ꯉꯥꯛꯅꯤ
ꯇꯦꯟꯁꯟꯁꯤ ꯐꯖꯅ ꯑꯗꯨꯅ ꯈꯜꯂꯤꯕꯩꯁꯤꯅ ꯍꯧꯖꯤꯛꯁꯤ ꯀꯥꯏ ꯌꯨꯝꯗ ꯃꯇꯝ ꯈꯔ ꯀꯃꯥꯏꯅ ꯂꯩꯔꯨꯁꯤꯒꯦ ꯍꯥꯏꯗꯤ ꯔꯦꯟꯇ ꯂꯩꯕ ꯐꯔꯤꯕ꯭ꯔꯥ ꯀꯩ ꯇꯧꯁꯤꯔꯁꯦ ꯍꯧꯖꯤꯛꯀꯥꯟꯁꯦ ꯍꯦ ꯑꯃꯨꯛ ꯀꯟꯅ ꯈ ꯂꯩꯅꯤ
ꯔꯦꯂꯤꯒꯔꯥ
ꯈ ꯍꯡꯅ ꯎ ꯄꯔꯦ ꯍꯦꯛꯇ ꯏꯃꯨꯡꯒꯤ ꯊꯕꯛ ꯍ ꯌꯥꯗꯦ
ꯍꯣꯏ ꯁꯤ ꯃꯃ ꯕꯔꯥ ꯂꯩꯕꯗꯣ ꯅꯣꯏ ꯅꯨꯡꯉꯥꯏꯗꯣ ꯄꯩꯁꯥ ꯔ ꯀꯥꯟꯗ ꯂꯩꯅꯤꯡ ꯀꯦ
ꯍꯣꯏ ꯃꯥꯅꯦ ꯄꯩꯁꯥꯒꯤꯗꯃꯛꯇꯅꯦ ꯄꯩꯁꯥꯁꯤꯅꯅꯤ ꯕꯦꯔꯥ ꯂꯥꯔꯤꯁꯦ ꯑꯩꯈꯣꯏꯅ ꯍ ꯊꯕꯛꯁꯤꯦꯛꯇ ꯅꯨꯄꯤꯁꯤꯅ ꯑꯃꯨꯛ ꯃꯤꯒꯤ ꯊꯕꯛ ꯈꯣꯠꯄ ꯑꯗꯨꯃꯁꯨ ꯑꯃꯨꯛ ꯂꯥꯛꯏꯗꯅꯀ
ꯍ ꯑꯗꯨꯨ ꯇꯧꯈ ꯑꯃ ꯃꯇꯝ ꯃꯉꯑꯕꯅꯤꯅ
ꯍꯣꯏ ꯑꯗꯩ ꯇꯦꯟꯁꯟꯗꯤ ꯊꯕꯛ ꯐꯖꯅ ꯇꯧꯔꯝꯗ꯭ꯔꯦ ꯑꯃꯨꯛ ꯉꯥꯡꯀꯅꯤ ꯃꯤꯅ ꯇꯧꯔꯤꯗꯣ ꯑꯃꯨꯛ ꯎꯗꯦ ꯁꯨꯃꯥꯏ ꯁꯨꯝ ꯇꯧꯔꯀꯥꯟꯗꯗꯤ ꯑꯩꯈꯣꯏꯁꯨ ꯑꯃꯨꯛ ꯁꯧꯅꯤꯡꯉꯦ ꯇꯧꯁꯨ ꯇꯧꯕ ꯋꯥꯊꯤꯁꯨ ꯇꯥꯕ ꯑꯗꯨꯗꯤ ꯇꯧꯗꯕ ꯐꯔꯦꯒ ꯑꯃꯨꯛ ꯀꯥꯐꯝ ꯍꯣꯏ ꯑꯗ ꯏꯗꯥꯏꯅꯉ ꯈꯪꯗ꯭ꯔꯦ ꯃꯊꯥꯏ ꯌꯥꯝꯁꯦ
ꯕꯣꯔꯥꯗ ꯂꯩꯇꯅ ꯂꯩꯇꯅ ꯈꯥꯡꯉ ꯂꯩꯈꯔ
ꯑꯗꯨꯁꯨ ꯈꯥꯡꯉ ꯂꯩꯒꯦ ꯇꯧꯔꯝꯕꯅꯤ ꯅꯥꯕ ꯌꯥꯎꯔꯛꯄꯗ ꯑꯗꯩ ꯂꯥꯛꯑꯝꯕꯗꯤꯩ ꯑꯩꯈꯣꯏ ꯏꯕꯨꯡꯉ ꯀꯩꯅ ꯇꯧꯔꯛꯄꯩ ꯄꯩꯁꯥꯗꯨꯔ ꯐꯔ ꯇꯥꯕꯗꯩ
ꯎꯝ
ꯁꯤꯗ ꯌꯨꯝꯗ ꯂꯩꯈꯤꯕꯅꯤ ꯑꯗꯨ ꯍꯧꯖꯤꯛ ꯍꯥꯏꯗꯤ ꯏꯃꯨꯡꯉꯣꯏꯁꯨ ꯍꯧꯖꯤꯛ ꯄꯩꯁꯥ ꯆꯪꯕꯁꯦ ꯍꯥꯏꯗꯤ ꯍꯧꯖꯤꯛ ꯈꯔ ꯆꯪꯕ ꯋꯥꯠꯂꯛꯄꯅꯤꯅꯀꯣ ꯈꯜꯂꯤ ꯋꯥꯈꯜꯜꯂꯤ
ꯅꯣꯏꯣ ꯀ꯭ꯂꯥꯁ ꯇꯦꯟ
ꯎ ꯀꯥꯖꯣ
ꯑꯣ ꯁꯤꯗ ꯁꯨꯝ ꯇꯧꯔꯗꯣꯏ ꯅꯠꯇ꯭ꯔꯅ ꯃꯄꯥꯟ ꯂꯝ ꯊꯥꯗꯣꯔ
ꯃꯄꯥꯟ ꯂꯝ ꯊꯥꯔꯣꯏ ꯃꯥꯗ ꯀꯩꯅꯣꯗ ꯑꯥ ꯁꯣꯝꯗ ꯊꯥꯁꯤꯂꯗ ꯍꯥꯏꯅꯔꯝꯕꯅꯦ ꯑꯗꯨꯗ ꯆꯥꯛ ꯌꯦꯟꯁꯥꯡ ꯍꯥꯏꯗꯤꯗꯤꯇ ꯃꯣꯏ ꯍꯣꯁꯇꯦꯜ ꯂꯩꯇꯦ ꯍꯥꯏꯕ ꯆꯁꯥ ꯑꯊꯨꯡ ꯑ ꯆꯥꯗꯕꯅꯤꯅ ꯑꯗꯩ ꯃꯇꯣꯝꯗꯒ ꯑꯃꯨꯛ ꯂꯩꯕꯗꯣ ꯑꯃꯨꯛ ꯁꯨꯝ ꯅꯨꯄꯥꯅꯤꯅ ꯑꯃꯨꯛ ꯑꯗꯩ ꯃꯇꯣꯝꯗ ꯌꯥꯎꯕꯅꯤ ꯏꯃꯨꯡꯗ ꯑꯃꯨꯛ ꯄꯥꯈꯠꯇꯅ ꯁꯤꯗ ꯑꯣꯏꯅ ꯇꯧꯍꯜꯂꯁꯦꯅ ꯑꯗꯨꯃꯥꯏꯅ ꯑꯃꯨꯛ ꯈꯟꯅꯔꯒ ꯈ ꯍꯧꯖꯤꯛ ꯁꯤꯗ ꯑꯣꯏꯅ ꯑ
ꯑꯣ ꯌꯥꯏꯁꯦ ꯆꯪꯉꯣꯗ ꯆ ꯃꯥꯟꯅꯩꯗ ꯐꯖꯅ ꯄꯥꯔꯗꯤ
ꯂꯁꯤ ꯀꯃꯥꯏꯅ ꯇ
ꯀꯦ ꯐꯥꯎ ꯐꯖꯅ ꯂꯣꯏꯊꯣꯛꯑꯣꯒ ꯃꯥꯃꯥꯏꯅ ꯇꯧꯖꯔꯦ
ꯍꯣꯏ ꯃꯥꯏꯅ ꯑꯄꯥꯝꯕ ꯀꯃꯥꯏꯅ ꯇꯧꯖꯔ ꯅꯠꯇ꯭ꯔ ꯀꯃꯥꯏꯅ ꯇꯧꯖꯣꯏꯔꯤ ꯑꯩꯈꯣꯏꯁꯨ ꯍꯧꯖꯤꯛ ꯌꯥ ꯌꯥꯎꯗꯣꯏ ꯏꯃꯥꯅ ꯀꯃꯥꯏꯅ ꯇꯧꯗꯣꯔꯤꯕ
ꯍ ꯂꯣꯏꯅꯅꯨꯡꯉꯅꯤ
ꯑꯣꯃ ꯊꯥꯏ ꯊꯔꯦ ꯃꯣꯏ ꯌꯧꯗ꯭ꯔꯤꯅꯦ ꯑꯗꯨꯏ ꯃꯇꯝ ꯃꯣꯏ ꯅꯨꯡꯉꯥꯏꯔꯤ ꯍꯧꯖꯤꯛ
ꯎꯝꯝ ꯁ ꯀꯩꯅꯣ ꯇꯧꯔꯒ ꯅꯨꯡꯁꯥ ꯊꯥꯅꯩꯒ ꯁꯤ ꯈꯤꯇꯪ ꯁꯨꯔꯨꯏꯌꯦ ꯑꯝꯇ
ꯎꯝ
ꯎꯝ